ꯇꯥꯏꯌꯦ ꯇꯥꯏꯌꯦ ꯀꯩꯗꯧꯔꯝꯃꯤꯅꯣ ꯍꯧꯖꯤꯛꯐꯥꯎ
ꯑꯣ ꯑꯩꯁꯦ ꯁꯨꯝ ꯀꯩꯅꯣ ꯌꯦꯡꯉꯝꯕꯅꯦ ꯍꯥꯏꯕꯗꯤ ꯀꯩꯅꯣꯒꯤ ꯑꯩꯈꯣꯏꯒꯤ ꯁꯨꯝ ꯋꯥꯆꯞ ꯑꯃꯗ ꯑꯞꯗꯦꯠ ꯁꯨꯝ ꯂꯥꯛꯄ ꯑꯗꯨꯗ ꯃꯦꯁꯦꯁꯇꯨ ꯀꯩ ꯀꯩ ꯍꯥꯏꯅꯣ ꯒ꯭ꯔꯨꯞꯀꯤ ꯃꯦꯁꯦꯁ ꯅꯦꯕꯀꯣ ꯑꯗꯨꯒꯤ ꯀꯩ ꯀ ꯍꯥꯏꯅꯅꯣꯅꯦ ꯃꯣꯏꯁꯤꯕꯨꯅ ꯌꯦꯡꯉꯝꯕꯅꯦ ꯁꯨꯝ ꯈꯤꯇꯪ ꯌꯥꯝꯃꯝꯕ ꯃꯦꯁꯦꯁꯇꯣ ꯑꯗꯨꯒꯤ ꯀꯔꯤ ꯋꯥꯔꯤ ꯄꯨ ꯁꯥꯟꯅꯒ꯭ꯔꯖꯥꯠꯅꯣꯅ ꯑꯩꯁ ꯌꯦꯡꯍꯧꯗ꯭ꯔꯕ ꯉꯔꯥꯡ ꯅꯨꯡꯗꯥꯡ ꯊꯥꯅꯈꯤꯕꯗꯤ ꯑꯣꯏꯔꯝꯗꯣꯏꯅꯤꯀꯣ ꯑꯩꯅ ꯌꯦꯡꯍꯧꯗꯕꯒꯤꯅꯦ ꯑꯗꯣ ꯉꯁꯤꯁꯤꯕꯨ ꯅꯣꯡ ꯏꯁꯤꯡ ꯆꯨꯈꯤꯕ꯭ꯔꯣ ꯀꯃꯥꯏꯅ ꯇꯧꯒꯦ ꯑꯗꯣꯝꯗꯕꯨ
ꯅꯣꯡꯁꯦ ꯉꯁꯥꯏ ꯍꯧꯔꯛꯄꯗ ꯆꯨꯗ꯭ꯦꯕꯀꯣ ꯑꯗꯨꯒ ꯑꯩꯈꯣꯏ ꯊꯕꯛ ꯏꯪꯈꯥꯡ ꯂꯨꯁꯤꯜꯂꯛꯄꯩ ꯑꯗꯨꯋꯥꯏꯗ ꯅꯣꯡꯁꯦ ꯈꯛ ꯈꯛ ꯇꯥꯔꯗꯤ ꯌꯥꯝ ꯀꯟꯅ ꯇꯥꯕ ꯅꯠꯇꯦ ꯄꯠ ꯄꯠ ꯄꯠ ꯇꯥꯔꯒ ꯁꯨꯝ ꯇꯨꯝꯕꯒꯨꯝꯕ ꯅꯨꯡꯉꯥꯏꯕ ꯑꯗꯒꯤ ꯈꯤꯇꯪ ꯏꯪꯊꯍꯟꯕꯗꯣ ꯑꯌꯨꯛ ꯏꯅꯀꯣ ꯅꯨꯡꯁꯤꯟꯗꯒꯨꯝꯕ ꯇꯥꯕ ꯑꯣꯏꯇꯥꯔꯒꯗꯤ ꯀꯩꯁꯨ ꯌꯥꯝ ꯏꯪ ꯑꯣꯏꯗꯣꯏꯔꯤꯅꯦꯕꯀꯣ ꯍꯥꯏꯗꯤ ꯌꯥꯝ ꯈꯤꯛꯄ ꯑꯣꯏꯗꯕ ꯈꯤꯇꯪ ꯈꯤꯇꯪꯗꯪ ꯃꯃꯤꯡ ꯈꯤꯇꯪ ꯇꯥꯕꯗꯣ ꯑꯗꯨꯃꯥꯏꯅ ꯑꯣꯏꯕꯒꯤ ꯑꯗꯨꯃꯥꯏꯅ ꯇꯥꯈ꯭ꯔꯦ ꯑꯗꯣ ꯏꯪꯉꯦꯝ ꯅꯨꯡꯉꯥꯏꯌꯦ ꯍꯧꯛ ꯇꯨꯝꯕ ꯈꯣꯠꯄ ꯇꯧꯕꯗꯣ ꯌꯥꯝ ꯅꯨꯡꯉꯥꯏꯌꯦ ꯑꯗꯨꯣ ꯅꯪꯗꯤ ꯉꯁꯤ ꯊꯕꯛ ꯆꯠꯇꯣꯏꯔꯣ ꯀꯃꯥꯏꯅ ꯇꯧꯗꯣꯏꯅꯣ
ꯑꯥ ꯑꯥ ꯑꯥ ꯆꯠꯀꯗꯣꯏꯅꯤ ꯆꯠꯀꯗꯣꯏꯅꯦ ꯑꯗꯨꯏꯗꯨꯕꯨꯗꯤ ꯍꯥꯏꯕꯗꯤ ꯑꯗꯨꯝ ꯀ ꯑꯁꯨꯝꯃ ꯀꯩꯅꯣꯒꯤ ꯑꯣꯏꯅ ꯂꯩꯇꯕꯅꯤꯅꯅꯦ ꯆꯠꯇꯣꯏꯅꯦ ꯑꯗꯨꯣ ꯉꯥꯏꯍꯥꯛꯇꯪꯕꯨꯗꯤ ꯋꯥꯠꯂꯤꯗ ꯑꯗꯨꯝ ꯍꯣꯔꯦꯟ ꯄꯨꯡ ꯅꯤꯄꯜ ꯃꯈꯥꯏ ꯑꯗꯨꯋꯥꯏꯗꯒꯤ ꯂꯣꯏꯁꯤꯜꯂꯒ ꯇꯦꯛ ꯇꯦꯛ ꯑꯗꯨꯝ ꯇꯧꯕ ꯌꯥꯅꯤꯗ ꯑꯗꯨꯒꯤꯕꯨꯗꯤ ꯑꯗꯨ ꯍꯣꯏꯌꯦ ꯑꯗꯨꯅꯦ ꯉꯁꯤꯗ ꯌꯥꯝ ꯏꯪꯉꯒ ꯂꯩꯔꯝꯕ ꯑꯩꯈꯣꯏ ꯁ꯭ꯋꯥꯏꯗꯁꯨ ꯍꯥꯏꯕꯗꯤ ꯀꯩ ꯍꯥꯏꯅꯤ ꯌꯥꯝ ꯅꯨꯡꯉꯥꯏꯕ ꯑꯃ ꯑꯣꯏꯕꯗꯣ ꯏꯪꯉꯦ ꯍꯥꯏꯔꯁꯨ ꯌꯥꯝ ꯀꯟꯅ ꯏꯪꯕꯁꯨ ꯅꯠꯇꯕ ꯑꯗꯒꯤ ꯁꯥꯁꯨ ꯁꯥꯒꯠꯇꯕꯤꯗ ꯌꯥꯝ ꯌꯥꯝ ꯆꯤꯛꯅ ꯏꯪꯅ ꯂꯩꯔꯝꯕ ꯍꯥꯏꯇꯥꯥꯔꯦ ꯃꯤꯀꯞ ꯊꯣꯛꯂꯛꯄꯗ ꯍꯧꯒꯠꯂꯛꯄ ꯆꯠꯄꯁꯤꯗ ꯑꯗꯨꯅꯦ ꯑꯗꯨꯒ ꯑꯩꯁꯨ ꯅꯣꯡ ꯇꯥ ꯂꯩꯔꯝꯕ ꯃꯥꯟꯕ ꯑꯩꯈꯣꯏ ꯁ꯭ꯋꯥꯏꯗꯁꯨ ꯑꯗꯨꯒꯤ ꯍꯪꯉꯛꯏꯅꯦ ꯅꯣꯡꯁꯤꯕꯨ ꯅꯣꯏ ꯑꯗꯨꯋꯥꯏꯗꯁꯨ ꯇꯥꯟꯅꯕ ꯖꯥꯠꯂꯥ ꯀꯃꯥꯏꯅ ꯇꯧꯒꯦꯅ
ꯍꯣꯏ ꯇꯥꯏꯌꯦ ꯇꯥꯏꯌꯦ ꯑꯗꯣ ꯍꯧꯖꯤꯛꯀꯥꯟꯁꯦ ꯀꯥꯡ ꯃꯇꯝ ꯑꯣꯏꯕ꯭ꯔꯥ ꯈꯪꯗꯦꯀꯣ ꯈꯦꯆꯤꯒꯨꯝꯕ ꯍꯥꯏꯗꯤ ꯐꯖꯅ ꯍꯧꯔꯒ ꯑꯗꯒꯤ ꯎꯁꯣꯏ ꯎꯇꯤꯒꯨꯝꯕ ꯍꯥꯏꯗꯤ ꯎꯁꯣꯏ ꯎꯇꯤꯁꯦ ꯍꯥꯏꯃꯤꯟꯅꯩ ꯑꯗꯨꯝ ꯄꯥꯛꯑ ꯄꯥꯝꯃꯦ ꯍꯥꯏꯌꯦꯕꯀꯣꯣꯏꯗꯤ ꯀꯥ ꯍꯦꯟꯅ ꯄꯥꯝꯕꯗꯤ ꯌꯧꯗꯦ ꯑꯗꯨꯝ ꯎꯇꯤ ꯑꯁꯪꯕꯒꯨꯝꯕꯁꯦ ꯁꯨꯃꯥꯏꯅ ꯇꯧꯔꯒ ꯑꯗꯒꯤ ꯁꯤꯡꯖꯨꯒꯨꯝꯕ ꯁꯤꯡꯖꯨ ꯍꯥꯏꯁꯤꯦ ꯑꯗꯨꯝ ꯍꯥꯏꯗꯤ ꯃꯪꯒꯟ ꯑꯀꯟꯕꯗꯣ ꯇꯧꯔ ꯁꯨꯒꯥꯏꯔꯒ ꯈꯤꯇꯪ ꯃꯐꯨ ꯃꯒꯟ ꯇꯥꯔꯒ ꯕꯦꯁꯣꯟ ꯊꯣꯏꯗꯤꯡꯒ ꯍꯥꯞꯄꯒ ꯑꯗꯒꯤ ꯊꯝꯕꯣꯛꯒꯨꯝꯕ ꯍꯥꯞꯄꯒ ꯃꯆꯜ ꯁꯨꯅ ꯇꯧꯔꯒ ꯑꯗꯨꯃꯥꯏꯅ ꯑꯃ ꯇꯧꯔꯒ ꯑꯗꯒꯤ ꯍꯧ ꯍꯧꯖꯤꯛ ꯃꯇꯝ ꯃꯇꯝꯒꯤ ꯍꯋꯥꯏ ꯑꯁꯥꯡꯕꯤ ꯂꯩꯕ ꯈꯥꯃꯦꯟ ꯂꯩꯕ ꯑꯗꯩ ꯀꯥꯔꯣꯠ ꯂꯩꯕ ꯃꯌꯥꯝꯁꯤ ꯄꯨꯂꯞ ꯇꯧꯔꯒ ꯀꯥꯡꯍꯧ ꯑꯃ ꯇꯧꯔꯒꯅ ꯌꯥꯝ ꯆꯥꯅꯤꯡꯉꯉꯦ ꯑꯩꯈꯣꯏ ꯑꯩꯈꯣꯏ ꯀꯥꯡ ꯃꯇꯝꯗꯕꯨꯗꯤ ꯑꯗꯨꯝ ꯇꯧꯋꯦꯕꯀꯣ ꯑꯗꯨ ꯇꯥꯔꯁꯨ ꯑꯩꯈꯣꯏ ꯁꯤꯗꯅ ꯑꯃꯨꯛ ꯀꯥꯡ ꯌꯧꯗ꯭ꯔꯗꯤ ꯑꯩꯈꯣꯏꯒꯤ ꯕꯥꯃꯣꯟ ꯑꯩꯈꯣꯏꯒꯤ ꯑꯩꯈꯣꯏꯒꯤ ꯁꯥꯒꯩꯒꯤ ꯂꯩꯕ ꯅꯅꯦ ꯀꯥꯡ ꯌꯣꯟꯗ꯭ꯔꯦ ꯁꯨꯝꯕꯕꯁꯤꯦ ꯑꯗꯨꯝ ꯆꯥꯕꯁꯤ ꯌꯥꯏ ꯌꯥꯗꯦ ꯇꯧꯅꯕꯒꯤ ꯑꯍꯟꯁꯤꯡꯅ ꯊꯤꯡꯕꯒꯤ ꯆꯅꯗꯦꯕꯀꯣ ꯑꯗ ꯅꯣꯏꯗꯤ ꯀꯃꯥꯏꯅ ꯇꯧꯒꯦ ꯑꯗꯨꯝ ꯆꯥꯟꯅꯕ꯭ꯔꯣ ꯑꯗꯨꯒ ꯀꯥꯡ ꯌꯧꯗ꯭ꯔꯗꯤ ꯊꯣꯡꯕ ꯌꯥꯕ ꯌꯥꯗꯕ ꯑꯗꯨꯃꯥꯏꯅꯗꯤ ꯂꯩ ꯀꯃꯥꯏꯅ ꯇꯧꯒꯦ
ꯌꯥꯝꯅ ꯀꯥꯡꯒꯤ ꯇꯥꯏꯞꯇ ꯀꯣ ꯀꯥꯡꯒꯤ ꯃꯑꯣꯡꯒ ꯆꯞ ꯃꯥꯟꯅꯅ ꯃꯊꯦꯜ ꯑꯗꯨꯃꯥꯏꯅ ꯌꯥꯝꯅꯒ ꯁꯦꯝꯕ ꯈꯣꯠꯄ ꯆꯠꯄ ꯇꯧꯕ ꯑꯗꯨꯃꯥꯏꯅ ꯈꯗꯤ ꯇꯧꯗꯦꯕꯀꯣ ꯑꯗꯨꯒ ꯑꯗꯨꯝ ꯍꯧꯖꯤꯛꯇꯤ ꯍꯣꯏ ꯈꯔꯕꯨꯗꯤ ꯑꯗꯨꯝ ꯍꯥꯏꯅꯕꯗꯤ ꯇꯥꯏꯀꯣ ꯀꯥꯡ ꯌꯧꯗ꯭ꯔꯒꯗꯤ ꯈꯦꯁꯤ ꯆꯥꯕꯕꯁꯤꯦ ꯐꯩ ꯐꯠꯇꯦꯅ ꯑꯗꯣ ꯑꯩꯈꯣꯏꯒꯤꯗꯤ ꯑꯗꯨꯝ ꯍꯥꯏꯕꯗꯤ ꯌꯨꯝꯗ ꯑꯗꯨꯝ ꯌꯨꯝꯒꯤ ꯆꯥꯅꯕ ꯑꯣꯏꯅ ꯍꯥꯏꯇꯥꯔꯦ ꯁꯨꯝ ꯅꯣꯡ ꯐꯥꯗꯣꯛꯁꯨ ꯕ꯭ꯔꯦꯛꯐꯥꯁꯀꯤ ꯇꯥꯏꯞꯇ ꯅꯠꯇ꯭ꯔꯁꯨ ꯆꯥꯛ ꯌꯦꯟꯁꯥꯡꯒꯤ ꯇꯥꯏꯞꯇ ꯑꯗꯨꯝ ꯑꯣꯏꯈꯤꯅꯕꯒꯤ ꯃꯑꯣꯡꯗ ꯑꯗꯨꯝ ꯈꯤꯁꯤꯒꯨꯝꯕ ꯇꯧꯕꯗꯤ ꯑꯗꯨꯝ ꯌꯥꯎꯋꯦꯕꯀꯣ ꯍꯧꯖꯤꯛꯁꯨ ꯑꯗꯨꯒ ꯍꯣꯏ ꯑꯗꯨꯃꯥꯏꯅ ꯎꯇꯤ ꯁꯤꯡꯖꯨ ꯑꯗꯨ ꯑꯗꯥ ꯃꯌꯥꯝ ꯃꯌꯥꯝꯅ ꯇꯧꯕ ꯑꯗꯨꯃꯥꯏꯅ ꯇꯧꯕꯗꯤ ꯅꯠꯇꯕ ꯈꯦꯆꯤ ꯇꯧꯐꯝꯝ ꯊꯣꯛꯄꯗꯨ ꯈꯛꯇꯪ ꯇꯧꯕ ꯑꯗꯨꯃꯥꯏꯅ ꯈꯦꯆꯤꯗꯪꯒꯨꯝꯕ ꯇꯧꯕꯗꯤ ꯌꯥꯎꯋꯦ ꯑꯗꯣ ꯎꯠꯇꯤꯒ ꯈꯦꯆꯤꯒ ꯑꯅꯤꯒ ꯄꯨꯜꯂꯒ ꯇꯧꯕꯒ ꯑꯗꯨꯁꯨ ꯃꯇꯝ ꯑꯗꯨꯝ ꯆꯪꯕꯅꯤꯅꯀꯣ ꯑꯗꯨꯗ ꯊꯑꯣꯏꯅ ꯃꯇꯝ ꯀꯥꯏꯊꯣꯛꯄꯗꯨꯁꯨ ꯑꯗꯨꯒꯤ ꯃꯤꯗꯨꯁꯨ ꯁꯨꯝ ꯂꯩꯇꯕꯅꯤꯅ ꯑꯗꯨꯃꯥꯏꯅꯗꯤ ꯇꯧꯗꯦ ꯑꯗꯨꯒ ꯈꯦꯆꯤ ꯆꯥꯕꯩꯕꯨꯗꯤ ꯑꯗꯨꯝ ꯆꯥꯗꯤ ꯆꯥꯏꯌꯦ ꯈꯦꯆꯤ ꯈꯛꯇꯪ ꯍꯥꯏꯇꯥꯔꯦꯀꯣ ꯑꯗꯨꯝ ꯍꯧꯔꯒ ꯑꯗꯨꯃꯥꯏꯅ ꯇꯧ ꯑꯗꯨ ꯍꯥꯏꯅꯕꯕꯨꯗꯤ ꯇꯥꯕꯨꯗꯤ ꯇꯥꯔꯦꯕ ꯑꯩꯁꯨ ꯃꯤ ꯑꯗꯨꯃꯥꯏꯅ ꯍꯥꯏꯅꯕꯗꯣ ꯑꯗꯨꯗꯣ ꯈꯪꯗꯦ ꯑꯗꯨꯝ ꯆꯥꯕꯨꯗꯤ ꯆꯥꯏꯌꯦ ꯈꯦꯆꯤꯗꯪ ꯑꯣꯏꯅꯕꯨꯗꯤ ꯑꯗꯨꯗ ꯀꯥꯡꯁꯤꯕꯨ ꯇꯥꯔꯤꯛ ꯀꯌꯥꯗ ꯇꯥꯒꯦ ꯀꯃꯥꯏꯅ ꯇꯧꯒꯦ
ꯑꯗꯨ ꯑꯩꯁꯨ ꯆꯞ ꯆꯥꯕꯗꯤ ꯈꯪꯗꯦ ꯋꯥꯠꯇꯦ ꯋꯥꯠꯂꯝꯃꯔꯣꯏꯕꯀꯣ ꯀꯥꯡꯁꯦ ꯍꯣꯏ ꯑꯩꯈꯣꯏ ꯁꯤꯗꯗꯤ ꯇꯥꯑꯣꯏꯅ ꯑꯗꯨꯃꯥꯏꯅ ꯆꯥꯒꯦ ꯊꯣꯡꯒꯦ ꯍꯥꯏꯔꯁꯨ ꯑꯍꯟꯈꯩ ꯑꯗꯨꯝ ꯊꯤꯡꯕꯗꯣ ꯑꯗꯨꯃꯥꯏꯅ ꯇꯧꯕꯒꯤ ꯊꯣꯡꯕ ꯃꯇꯝ ꯍꯩ ꯌꯧꯔꯗꯤ ꯑꯗꯨꯝꯇꯪ ꯃꯁꯥ ꯃꯇꯝꯗ ꯆꯥꯅꯤꯡꯉꯛꯄ ꯑꯗꯨꯃꯥꯏꯅ ꯂꯥꯛꯄ ꯗꯣ ꯅꯤꯡꯊꯝ ꯊꯥꯒ ꯀꯩꯁꯨ ꯑꯩ ꯈꯦꯁꯤ ꯆꯥꯅꯤꯡꯉꯦ ꯑꯗꯨ ꯆꯥꯅꯤꯡꯉꯦ ꯀꯩꯁꯨ ꯍꯥꯏꯅꯗꯦꯅꯀꯣ ꯃꯇꯝꯁꯦ ꯌꯧꯔꯛꯄꯑꯦ ꯈꯦꯁꯤꯤ ꯆꯥꯅꯤꯡꯉꯦ ꯑꯗꯨ ꯆꯥꯅꯤꯡꯉꯦ ꯑꯗꯨꯃꯥꯏꯅ ꯍꯥꯏꯅꯩ ꯑꯗꯨꯗꯣ ꯅꯣꯏꯒꯤꯗꯤ ꯑꯩꯈꯣꯏꯒꯤꯗꯤ ꯁꯤꯗ ꯃꯟꯗꯣꯞ ꯑꯆꯧꯕꯁꯨ ꯂꯩꯔꯦ ꯑꯗꯒꯤ ꯑꯩꯈꯣꯏ ꯁꯤꯒꯤ ꯏꯃꯨꯡꯒꯤ ꯋꯥꯟꯗꯣꯞ ꯃꯆꯥ ꯑꯃ ꯂꯩꯁꯨ ꯑꯗꯨꯝ ꯀꯥꯡ ꯀꯉ ꯈꯨꯗꯤꯡꯒꯤ ꯑꯗꯨꯝ ꯊꯣꯡꯉꯒ ꯄꯨꯠꯂꯠꯂꯒ ꯃꯣꯏꯅ ꯑꯃꯨꯛ ꯊꯣꯡꯉꯒ ꯑꯗꯨꯝ ꯏꯃꯨꯡ ꯏꯃꯨꯡꯒꯤ ꯑꯗꯨꯃꯥꯏꯅ ꯈꯣꯠꯄ ꯇꯧꯋꯤ ꯑꯗꯨ ꯅꯣꯏꯒꯤꯗꯤ ꯑꯃꯨꯛ ꯄꯨꯂꯞꯅ ꯇꯧꯕ ꯂꯩꯕ꯭ꯔꯥ ꯀꯥꯡꯂꯨꯞ ꯏꯀ ꯊꯣꯡꯕ꯭ꯔ ꯂꯩꯕ꯭ꯔꯥ ꯏꯁꯥ ꯏꯁꯥꯒꯤ ꯏꯃꯨꯡꯗ ꯊꯣꯡꯖꯕ꯭ꯔꯥ ꯅꯠꯇ꯭ꯔꯒ ꯃꯟꯗꯤꯔꯒꯨꯝꯕ ꯃꯟꯗꯣꯞꯀꯨꯝꯕꯗ ꯊ ꯂꯩꯕ꯭ꯔꯥ ꯀꯃꯥꯏꯅ ꯇꯧꯋꯤꯅꯣ ꯍꯥꯏꯒꯤꯗꯦꯕ
ꯑꯩꯈꯣꯏꯒꯤꯁꯨ ꯀꯩꯅꯣ ꯑꯣꯏꯗꯣꯏꯅꯦ ꯃꯥꯟꯗꯣꯞꯁꯤꯗꯤ ꯕꯥꯃꯣꯟ ꯃꯥꯟꯗꯣꯞ ꯂꯩꯔꯤꯁꯦ ꯑꯁꯤꯁꯤꯗ ꯑꯣꯏꯗꯣꯏꯅꯦꯕꯀꯣ ꯍꯥꯏꯗꯤ ꯑꯗꯨꯃꯥꯏꯅ ꯇꯧꯕꯩ ꯍꯥꯏꯔꯗꯤ ꯑꯗꯨꯒ ꯌꯨꯝꯗꯗꯤ ꯑꯃꯨꯛ ꯑꯗꯨꯃꯥꯏꯅ ꯂꯥꯏ ꯀꯠꯄ ꯈꯣꯠꯄꯒꯤꯗꯤ ꯂꯩꯇꯦ ꯃꯐꯝꯗꯤ ꯑꯗꯣ ꯑꯗꯨꯝ ꯀꯃꯥꯏꯅ ꯇꯧꯏ ꯍꯥꯏꯕꯗ ꯑꯩꯈꯣꯏ ꯑꯩꯈꯣꯏ ꯕꯥꯒꯤ ꯃꯆꯤꯟ ꯃꯅꯥꯎ ꯑꯗꯨꯝ ꯃꯣꯏ ꯑꯅꯤ ꯃꯧ ꯑꯅꯤ ꯑꯍꯨꯝ ꯂꯩꯔꯤꯁꯤꯅ ꯑꯗꯨꯝ ꯍꯧꯅꯔꯒ ꯑꯦ ꯑꯩ ꯁꯤ ꯇꯧꯔꯛꯑꯒꯦ ꯅꯪꯅ ꯁꯤ ꯇꯧꯔꯛꯑꯣ ꯅꯪꯅ ꯎꯠꯇꯤ ꯇꯧꯔꯛꯑꯣ ꯑꯩ ꯈꯦꯁꯤ ꯇꯧꯔꯛꯑꯒꯦ ꯅꯪ ꯁꯤꯁꯨ ꯁꯦꯝꯃꯛꯑꯣ ꯍꯥꯏꯔꯁꯨ ꯑꯗꯨꯃꯥꯏꯅ ꯇꯧꯔꯒ ꯍꯥꯏꯅꯔꯒ ꯑꯗꯨꯝ ꯍꯥꯏꯕꯗꯤ ꯑꯩꯈꯣꯏ ꯏꯃꯨꯡꯈꯛꯀꯤ ꯑꯣꯏꯅ ꯑꯗꯨꯝ ꯆꯥꯕ ꯈꯣꯠꯄꯗꯤ ꯌꯥꯎꯏꯤ ꯍꯥꯏꯗꯤ ꯑꯗꯨꯃꯥꯏꯅ ꯇꯧꯔꯒ ꯄꯨꯂꯞ ꯄꯨꯊꯣꯛꯑꯒ ꯃꯐꯝ ꯑꯝꯗ ꯆꯥꯗꯣꯏꯅꯦꯕ ꯑꯗꯨꯝ ꯍꯥꯏꯗꯤ ꯃꯥꯡꯒꯣꯟꯗ ꯀꯩꯗ ꯑꯣꯏꯔꯁꯨ ꯄꯨꯂꯞ ꯆꯥꯃꯤꯟꯅꯕ ꯍꯥꯏꯇꯥꯔꯦ ꯑꯗꯨꯃꯥꯏꯅ ꯆꯥꯃꯤꯟꯅꯕꯕꯨꯗꯤ ꯂꯩ ꯑꯗꯨꯒ ꯑꯗꯨꯝ ꯑꯩꯈꯣꯏ ꯑꯍꯟ ꯑꯍꯟ ꯂꯩꯕ ꯑꯃꯅꯤ ꯑꯒꯤꯗ ꯑꯗꯨꯝ ꯈꯦꯆ ꯈꯔꯩ ꯎꯠꯇꯤ ꯈꯔꯕꯨ ꯄꯤꯔꯁꯨꯀꯣ ꯑꯗꯨꯃꯥꯏꯅ ꯇꯧꯕꯗꯤ ꯂꯩ ꯑꯗꯨꯒ ꯊꯑꯣꯏꯅ ꯂꯥꯏꯒꯤ ꯇꯥꯏꯞꯇ ꯑꯗꯨꯃꯥꯏꯅ ꯇꯧꯕ ꯂꯥꯠꯄ ꯈꯣꯠꯄꯒꯨꯝꯕ ꯑꯗꯨꯝ ꯂꯩꯕꯗꯤ ꯂꯩꯇꯦꯕꯀꯣ ꯑꯗꯣ ꯑꯩꯈꯣꯏ ꯏꯃꯨꯡꯈꯛꯀꯤ ꯑꯣꯏꯅ ꯑꯗꯨꯝ ꯍꯧꯔꯒ ꯆꯥꯕ ꯍꯥꯏꯇꯥꯥꯔꯦ ꯃꯌꯥꯝ ꯁꯨꯝ ꯆꯥꯛ ꯆꯥꯅꯕ ꯑꯗꯨꯃꯥꯏꯅ ꯄꯨꯟꯗꯕꯁꯨ ꯄꯨꯟꯕ ꯑꯣꯏꯅ ꯍꯥꯏꯇꯥꯔꯦ ꯃꯌꯥꯝ ꯄꯨꯂꯞ ꯄꯨꯊꯣꯛꯑꯒ ꯑꯗꯨꯃꯥꯏꯅ ꯆꯥꯕ ꯈꯣꯠꯄꯗꯤ ꯇꯧꯋꯦꯕ ꯑꯗꯨꯒ ꯑꯗꯨꯃꯥꯏꯅ ꯂꯥꯏ ꯇꯤꯟꯒꯤ ꯑꯣꯏꯅ ꯌꯥꯝ ꯀꯩꯅꯣ ꯇꯧꯅꯗꯤ ꯇꯧꯗꯦ ꯑꯗꯣ ꯀꯩꯅꯣ ꯇꯧꯗꯦꯅꯦ ꯀꯥꯡ ꯍꯥꯏꯔꯒ ꯑꯗꯨꯃꯥꯏꯅꯁꯨ ꯍꯥꯏꯔꯛꯄꯗꯤ ꯉꯔꯥꯡ ꯋꯥꯔꯤ ꯁꯥꯟꯅꯕꯅꯦ ꯍꯥꯏꯕꯗꯤ ꯅꯣꯡꯃ ꯑꯗꯨꯃꯥꯏꯅ ꯇꯧꯔꯒ ꯆꯥꯁꯤꯔꯥ ꯀꯥꯏꯅꯁꯨ ꯍꯥꯏꯅꯕꯅꯦ ꯑꯗꯨꯗ ꯑꯗꯨꯃꯥꯏꯅ ꯊꯣꯡꯕ ꯊꯥꯛꯄ ꯌꯥꯗ꯭ꯔꯒꯗꯤ ꯑꯃꯨꯛ ꯀꯃꯥꯏꯅ ꯆꯥꯅꯤ ꯀꯃꯥꯏꯅ ꯇꯧꯗꯣꯏꯒ ꯑꯗꯨꯗ
ꯑꯁ ꯀꯩꯅꯣ ꯇꯧꯕꯁꯦ ꯃꯌꯥꯝ ꯃꯆꯠ ꯌꯥꯝ ꯆꯪꯕꯅꯦ ꯑꯗꯒꯤ ꯖꯟ ꯆꯥꯟꯁꯨ ꯌꯥꯝ ꯑꯣꯏꯕꯅꯤꯗ ꯆ ꯁꯦ ꯍꯥꯏꯔ ꯇꯥꯔꯒꯗꯤ ꯀꯣꯛ ꯂꯩꯔꯒ ꯃꯐꯝ ꯑꯃꯗ ꯑꯗꯨꯝ ꯍꯧꯖꯤꯛꯀꯥꯟꯗꯤ ꯀꯥꯡ ꯃꯌꯥ ꯑꯣꯏꯔꯕꯅꯤꯅ ꯊꯣꯡꯕ ꯊꯣꯡꯕ ꯂꯩꯕꯅꯦꯕ ꯑꯗꯨꯃꯥꯏꯅ ꯊꯣꯡꯉꯒ ꯂꯩꯔ ꯆꯥꯕ ꯃꯤ ꯌꯥꯏ ꯊꯪꯅ ꯍꯧꯔꯒ ꯆꯥꯕ ꯈꯣꯠꯄ ꯇꯧꯕꯗꯣ ꯑꯗꯨꯗꯤ ꯅꯪꯁꯨ ꯁꯪꯉꯣꯏ ꯑꯃꯁꯨ ꯁꯪꯉꯣꯏ ꯃꯇꯝꯁꯨ ꯁꯪꯅꯔꯣꯏꯕꯀꯣ ꯑꯗꯨꯃꯥꯏꯅ ꯇꯧꯕꯗ ꯐꯔꯛꯇꯤ ꯇꯥꯗꯧ ꯃꯥꯜꯂꯦꯅ ꯈꯟꯕꯗꯤꯀꯣ ꯑꯗꯨ ꯑꯩꯈꯣꯏ ꯅꯍꯥꯟꯋꯥꯏ ꯅꯍꯥꯟꯋꯥꯏ ꯃꯇꯝꯗꯗꯤ ꯌꯥꯝ ꯅꯨꯡꯉꯥꯏꯌꯦ ꯑꯩꯈꯣꯏ ꯁꯤꯗ ꯑꯗꯨꯝ ꯑꯌꯨꯛꯇꯗꯤ ꯑꯗꯨꯝ ꯁꯤꯗ ꯑꯩꯈꯣꯏꯒꯤ ꯁꯥꯒꯩꯒꯤ ꯆꯥꯕ ꯆꯥꯔꯅꯤꯅꯀꯣ ꯑꯩꯈꯣꯏ ꯌꯨꯝ ꯈꯔꯁꯦ ꯑꯗꯨꯝ ꯑꯩ ꯑꯗꯨꯗꯨꯒ ꯊꯥꯏꯅꯅꯕ ꯑꯗꯨꯝ ꯕꯥꯃꯣꯟꯒꯤꯗ ꯊꯑꯣꯏꯅꯅꯦ ꯆꯥꯔꯕ ꯄꯦꯟꯗ꯭ꯔ ꯑꯗꯨꯝ ꯈꯥꯎꯅ ꯄꯦꯅ ꯆꯥꯕꯗꯣ ꯑꯗꯣ ꯃꯃꯣꯟꯒꯤ ꯂꯣꯏꯔꯒꯀꯣ ꯏꯁꯩ ꯁꯛꯄ ꯃꯣꯏꯒꯤ ꯆꯋꯦꯠ ꯀꯦꯞ ꯆꯣꯡꯕ ꯀꯩꯗꯧꯕ ꯃꯌꯥꯝꯗꯣ ꯂꯣꯏ ꯉꯥꯏꯔꯒ ꯆꯥꯗꯣꯏꯅꯦꯕ ꯉꯥꯏꯔꯒ ꯆꯥꯕꯠꯇꯕ ꯃꯣꯏꯅ ꯆꯦꯔꯪ ꯆꯦꯔꯪꯗ ꯍꯥꯜꯂꯒ ꯄꯤꯔꯛꯑꯦꯕ ꯑꯗꯨꯒ ꯏꯁ ꯑꯗꯨ ꯐꯪꯉꯒ ꯌꯨꯝꯗꯒ ꯍꯜꯂꯛꯑꯒ ꯍꯥꯏꯗꯒꯤ ꯅꯨꯡꯉꯥꯏꯕ ꯑꯃꯁꯤ ꯑꯩꯁꯦ ꯏꯁꯥꯒꯤ ꯈ ꯀꯩꯅꯣ ꯄꯨꯖꯔꯛꯦ ꯈꯨꯠꯁꯤ ꯄꯨꯖꯔꯦ ꯈꯣꯠꯂꯦꯒ ꯇꯧꯋꯤ ꯑꯗꯨꯏ ꯅꯍꯥꯟꯋꯥꯏ ꯑꯍꯥ ꯑꯣꯏꯏꯉꯩ ꯃꯇꯝꯗꯣ ꯌꯥꯝ ꯅꯨꯡꯁꯤꯠ ꯅꯣꯏꯗꯤ ꯇꯧꯔꯛꯄ꯭ꯔꯥ ꯀꯃꯥꯏꯅ ꯇꯧꯒꯦ ꯄꯥꯝꯕꯣꯟꯗ ꯆꯠꯂꯒ ꯈꯦꯠꯆ ꯉꯥꯏꯕ ꯈꯣꯠꯄ ꯇꯧꯔꯛꯄꯗꯣ
ꯍꯣ ꯇꯧꯔꯛꯑꯦ ꯑꯗꯨꯕꯨꯗꯤ ꯀꯩꯅꯣ ꯈꯪꯗꯦꯗ ꯍꯥꯏꯔꯞ ꯂꯣꯏ ꯃꯥꯟꯅꯔꯦ ꯑꯉꯥꯡ ꯑꯣꯏꯩ ꯑꯩꯒꯤ ꯋꯥꯔꯤꯁꯦ ꯑꯗꯨꯃꯥꯏꯅ ꯌꯥꯝ ꯇꯧꯔꯛꯑꯦ ꯅꯨꯃꯤꯗꯥꯡꯁꯦ ꯆꯠꯂꯅꯤ ꯏꯁꯩꯁꯤꯅ ꯇꯥꯅꯤꯡꯕꯣꯏ ꯇꯥꯅꯤꯡꯗꯕꯣꯏ ꯇꯧꯗꯣꯏꯅꯤ ꯑꯗꯨꯏꯁꯨ ꯃꯣꯏꯅ ꯑꯃꯨꯛ ꯍꯥꯏꯗꯣꯏꯅꯦ ꯏꯁꯩ ꯂꯣꯏꯗ꯭ꯔꯒꯗꯤ ꯌꯦꯟꯕ ꯌꯥꯗꯦꯅ ꯇꯧꯗꯣꯏꯅꯦ ꯑꯗꯨꯗꯒꯤ ꯏꯁꯩꯁꯦ ꯇꯥꯅꯤꯡꯗ꯭ꯔꯒꯁꯨꯀꯣ ꯑꯗꯨꯝ ꯐꯝꯃꯒꯁꯨ ꯊꯑꯣꯏꯅ ꯌꯦꯡꯗꯦꯕ ꯑꯁꯨꯝ ꯌꯦꯡꯅꯤꯡꯗꯕꯅꯤꯅ ꯑꯉꯥꯡꯁꯨ ꯑꯣꯏꯕꯅꯤꯅ ꯑꯩꯈꯣꯏ ꯏ ꯆꯦꯟ ꯆꯦꯜꯂ ꯁꯥꯟꯅꯗꯣꯏꯅꯤ ꯏꯁꯩꯅ ꯃꯥꯟ ꯇꯣꯞꯄ ꯇꯧꯍꯧꯔꯅꯤ ꯑꯩꯈꯣꯏꯅ ꯑꯀꯣꯏꯕꯁꯤꯗ ꯆꯦꯟꯕꯋ ꯑꯗꯒꯤ ꯅꯨꯃꯤꯗꯥꯡꯗꯨꯗ ꯇꯧꯍꯩ ꯈꯪꯗꯦ ꯇꯧꯍꯩꯗꯦ ꯈꯪꯗꯦ ꯔꯣꯀꯣꯒꯨꯝꯕꯗꯣ ꯑꯃꯨꯛ ꯁꯥꯟꯅꯅꯤ ꯑꯃꯝꯒꯤ ꯑꯃꯨꯛ ꯁꯥꯟꯅꯅꯤ ꯇꯧꯔꯒꯅꯦ ꯂꯥꯡꯉꯒ ꯑꯁ ꯆꯦꯛ ꯉꯥꯡ ꯄꯣꯠꯁꯦ ꯑꯃ ꯌꯥꯎꯔ ꯖꯥꯠꯅꯤꯗ ꯑꯗꯨꯝ ꯀꯣꯏꯆꯦꯟ ꯆꯦꯜꯂ ꯁꯥꯟꯅ ꯂꯩꯇꯦꯕ ꯑꯅꯥꯛ ꯑꯅꯛꯄꯗꯨꯗ ꯑꯗꯨꯒ ꯏꯁꯩꯗꯣꯏ ꯁꯤꯜꯂꯛꯑꯦ ꯌꯥꯔꯦ ꯍꯥꯏ ꯀꯥꯟꯁꯤꯗ ꯑꯗꯨꯃꯥꯏꯅ ꯊꯨꯡꯅꯕ ꯍꯥꯏꯇꯥꯔꯦ ꯃꯣꯏꯅ ꯍꯧꯖꯤꯛ ꯆꯦꯈꯥꯎ ꯆꯦꯈꯥꯎ ꯌꯣꯟꯕꯗꯣ ꯂꯥꯗꯒ ꯂꯥꯏꯌꯦ ꯊꯝꯅꯥꯗꯒ ꯍꯥꯞꯄꯗꯣ ꯑꯃꯃꯝ ꯑꯗꯨꯃꯥꯏꯅ ꯄꯤꯕꯗꯣ ꯂꯧꯗꯨꯒꯤ ꯉꯥꯏ ꯍꯥꯏꯗꯣꯏꯅꯦꯕ ꯑꯗꯨꯒ ꯑꯁ ꯑꯅꯤꯒꯨꯝꯕꯒ ꯐꯪꯈ꯭ꯔꯒꯗꯤ ꯋꯥꯈꯜꯗꯒ ꯌꯥꯝ ꯍꯦꯟꯅ ꯍꯔꯥꯎꯕꯗꯣ ꯑꯗꯨꯅꯤ ꯑꯣꯏꯗꯣꯏꯁꯦ ꯍꯥꯏꯕꯗꯤ ꯑꯩꯁꯦ ꯑꯃꯗꯤ ꯐꯪꯉꯗꯣꯏꯅꯦꯕꯀꯣ ꯑꯗꯨꯒ ꯐꯪꯗꯕ ꯁꯥꯔꯒ ꯏꯃꯥꯟꯅꯕ ꯑꯝꯗ ꯄꯥꯍꯜꯂꯝꯃꯒ ꯑꯃ ꯑꯃꯨꯛ ꯐꯪꯅꯕ ꯂꯧꯗꯣꯏꯅꯦꯕ ꯑꯗꯨꯃꯥꯏꯅꯒ ꯂꯧꯔꯛꯄꯁꯦ ꯀꯩ ꯍꯥꯏꯅꯤ ꯑꯩꯅ ꯑꯅꯤ ꯂꯧꯔꯛꯑꯦꯒ ꯍꯥꯏꯕꯒꯤ ꯑ ꯈꯪꯗꯩ ꯑꯗꯨꯝ ꯍꯔꯥꯎꯕꯒꯨꯝꯕ ꯑꯃꯗꯣ ꯏꯁꯥꯗ ꯇꯧꯗꯣꯏꯅꯦ ꯑꯗꯨꯃꯥꯏꯅ ꯑꯗꯣ ꯍꯣꯏ ꯑꯗꯨꯃꯥꯏꯅꯗꯤ ꯑꯗꯨꯝ ꯇꯧꯔꯛꯑꯦ ꯑꯗꯣ ꯀꯥꯡ ꯃꯇꯝꯁꯦ ꯑꯗꯨꯃꯥꯏꯅ ꯇꯧꯔꯛꯈꯤꯕ ꯃꯌꯥꯝꯗꯨꯕꯨ ꯍꯧꯖꯤꯛꯁꯤꯅ ꯑꯃꯨꯛ ꯀꯥꯡ ꯦ ꯇꯥꯔꯤꯛ ꯀꯌꯥꯗ ꯇꯥꯒꯦꯕꯨ ꯈꯪꯗ꯭ꯔꯦ ꯍꯥꯏꯕ ꯏꯁꯥꯁꯦ ꯑꯑꯣꯟꯕꯁꯤꯀꯣ ꯁꯨꯝ ꯆꯠꯇꯕꯗꯤ ꯀꯨꯏꯔꯦ ꯃꯥꯟꯗꯣꯞꯇꯒ ꯌꯥꯎꯗꯕꯗꯤꯀꯣ ꯑꯗꯣ ꯅꯪꯕꯨ ꯃꯥꯟꯗꯣꯞꯇ ꯌꯥꯎꯕ꯭ꯔꯣ ꯍꯧꯖꯤꯛꯀꯥꯟꯗꯤ ꯍꯥꯏꯕꯗꯤ ꯆꯍꯤ ꯍꯧꯖꯤꯛꯀꯥꯟ ꯃꯃꯥꯡ ꯃꯃꯥꯡ ꯆꯍꯤ ꯁꯨꯝꯕꯒꯗꯤ ꯃꯥꯟꯗꯣꯞꯇ ꯌꯥꯎꯕ꯭ꯔꯥ ꯌꯥꯎꯕ꯭ꯔꯣ ꯀꯃꯥꯏꯅ ꯇꯧꯒꯦ
ꯌꯥꯎꯗꯦꯗ ꯀꯨꯏꯦꯗ ꯆꯞ ꯃꯥꯟꯅꯩ ꯅꯣꯏ ꯑꯩꯈꯣꯏ ꯃꯇꯝꯗꯤ ꯑꯗꯨꯝ ꯍꯥꯏꯐꯦꯠ ꯃꯥꯟꯅꯗꯣꯏꯅꯦꯕ ꯑꯗꯨꯝ ꯈꯪꯅꯗꯕꯩ ꯋꯥꯅꯦꯕꯀꯣꯠ ꯑꯗꯨꯝ ꯁꯥꯟꯅꯃꯤꯟꯅ ꯈꯣꯠꯂꯝꯕꯗ ꯇꯧꯔꯝꯗꯣꯏꯅꯦꯕ ꯑꯁ ꯑꯗꯨ ꯍꯥꯏꯔꯒ ꯃꯣꯏꯒꯤ ꯃꯣ ꯐꯖꯅ ꯐꯖꯅ ꯐꯩꯌꯦ ꯀꯣ ꯆꯠꯂ ꯆꯠꯂꯒꯦ ꯄ ꯐꯛ ꯑꯀꯣꯏꯕꯗꯣ ꯈꯔ ꯂꯣꯠ ꯑꯗꯒꯤ ꯀꯥꯡ ꯃꯅꯨꯡꯗ ꯈꯔ ꯂꯣꯠ ꯑꯗꯩ ꯑꯃꯗ ꯂꯣꯠ ꯇꯧꯔꯒ ꯑꯃꯥꯡꯕ ꯏ ꯃꯥꯅ ꯁꯥꯟꯅꯕ ꯅꯨꯃꯤꯗꯥꯡꯗꯒ ꯑꯁ ꯑꯗꯨꯩ ꯃꯌꯥꯝꯗꯣ ꯂꯣꯏ ꯅꯤꯡꯁꯤꯡꯉꯦ ꯈꯜꯂꯨꯔꯀꯥꯟꯗꯀꯣ ꯌꯥꯝ ꯍꯥꯏꯕꯗꯤ ꯈꯪꯗꯦ ꯑꯩꯈꯣꯏ ꯃꯇꯝꯁꯦ ꯌꯥꯝ ꯍꯧꯕꯤꯔꯦꯀꯣꯒ ꯇꯧꯔꯒ ꯇꯧꯕꯗꯣ ꯑꯗꯒꯤ ꯍꯣꯏ ꯐꯖꯅ ꯍꯥꯏ ꯆꯞ ꯃꯥꯟꯅꯩ ꯑꯩꯈꯣꯏ ꯍꯥꯏ ꯄꯣꯠꯁꯤꯦꯣ ꯑꯩꯁꯤ ꯐꯪꯉꯦꯅ ꯑꯁꯣ ꯅꯥꯀꯟꯗ ꯆꯦꯜꯂꯒ ꯑꯩꯈꯣꯏ ꯃꯥꯅꯅꯤ ꯈꯪꯗꯦ ꯑꯃꯗꯅꯤ ꯄꯤꯔꯝꯗꯣꯏꯅꯦꯕ ꯑꯩ ꯑꯩꯈꯣꯏ ꯑꯗꯨꯝ ꯆꯥꯔꯤ ꯈꯪꯉꯦ ꯍꯥꯏꯗꯤ ꯑꯁꯣ ꯅꯥꯀꯟꯗ ꯑꯃꯨꯛ ꯆꯦꯜꯂꯒꯀꯣ ꯐꯝꯗꯣꯏꯅꯦꯕ ꯍꯥꯏꯗꯤ ꯃꯥꯏ ꯑꯃ ꯁꯣꯝꯗ ꯌꯦꯟꯗꯣꯏꯈ꯭ꯔꯦ ꯑꯃ ꯁꯣꯝꯗ ꯂꯥꯛꯑꯅꯤꯒꯥꯏ ꯈꯜꯂ ꯀꯥꯏꯗ ꯐꯪꯉ ꯂꯩꯕꯗꯣ ꯑꯗꯨꯃꯥꯏꯅ ꯌꯥꯝ ꯊꯏꯅ ꯆꯥꯕ ꯆꯥꯗꯣ ꯑꯩꯈꯣꯏꯒꯤ ꯄꯨꯔꯛꯑꯒ ꯑꯃꯗꯤ ꯑꯗꯨꯝ ꯃꯤ ꯈꯨꯗꯤꯡꯒꯤ ꯐꯪꯉꯛꯑꯕꯅꯤꯅ ꯑꯩꯈꯣꯏ ꯏꯃꯨꯡꯒꯤ ꯃꯤ ꯈꯨꯗꯤꯡꯃꯛ ꯐꯪꯉꯛꯑꯕꯅꯤꯅ ꯑꯩꯁꯨ ꯆꯥꯁꯤꯟꯕꯗꯤ ꯉꯝꯗꯦꯅꯀꯣ ꯑꯗꯨꯅ ꯑꯃꯗꯤ ꯑꯗꯨꯝ ꯄꯨꯝꯗꯣꯏꯅꯦ ꯄꯨꯝꯃꯒ ꯑꯗꯨꯝ ꯍꯨꯟꯗꯣꯛꯈꯤꯗꯣꯏꯅꯦ ꯑꯗꯨ ꯑꯣꯏ ꯇꯥꯔꯁꯨ ꯑꯩꯁꯦ ꯁꯨꯃꯥꯏꯅ ꯐꯪꯉꯦ ꯈꯣꯠꯂꯦ ꯇꯧꯕ ꯑꯗꯨ ꯅꯨꯡꯉꯥꯏꯕ ꯑꯃ ꯂꯩꯕꯗꯣ ꯑꯗꯨꯗꯨꯒ ꯀꯥꯡ ꯆꯤꯡꯊꯣꯔꯛꯄ ꯃꯇꯝ ꯃꯇꯝꯁꯤꯗꯅꯦ ꯑꯩꯈꯣꯏꯒꯤ ꯄꯥꯝꯕꯣꯟꯒꯤ ꯃꯆꯥꯅꯨꯄꯤꯁꯦ ꯑꯩꯈꯣꯏꯒꯤ ꯆꯤꯆꯦ ꯇꯤꯟꯅꯕ ꯑꯩꯈꯣꯏꯁꯦ ꯈꯪꯉꯦꯕ ꯃꯥ ꯊꯋꯥꯏꯒꯤꯅꯦ ꯊꯝꯕꯥꯜꯟ ꯈꯪꯗꯦ ꯀꯩꯅꯣ ꯄꯣꯠ ꯈꯪꯗꯦ ꯑꯃ ꯂꯣꯠꯇꯣꯏꯅꯦꯕꯀꯣ ꯑꯩꯁꯦ ꯂꯥꯛꯄ ꯉꯥꯏꯗꯣꯏꯅꯦ ꯑꯩꯈꯣꯏ ꯆꯤꯆꯦ ꯏꯕꯥꯥꯟꯁꯦ ꯂꯥꯛꯄ ꯉꯥꯏꯗꯣꯏ ꯑꯩꯈꯣꯏꯗꯤ ꯃꯔꯛꯇ ꯈꯨꯨꯟꯗꯦꯕ ꯈꯥ ꯑꯃ ꯂꯩꯕꯁꯦꯗ ꯃꯥꯅ ꯌꯦꯡꯉꯅꯦꯕꯀꯣ ꯇꯛ ꯈꯠꯂꯒ ꯇꯛ ꯂꯪꯉꯛꯇꯣꯏ ꯅꯠꯇ꯭ꯔ ꯀꯧꯁꯤꯜꯂꯒꯁꯨ ꯃꯥꯏ ꯃꯅꯥꯛꯇ ꯂꯩꯔꯀꯥꯟꯗ ꯃꯥꯏ ꯄꯤꯔꯛꯇꯣꯏꯅꯦꯕ ꯑꯗꯨꯒ ꯃꯤ ꯃꯌꯥꯝꯅꯁꯨ ꯅꯨꯡꯁꯤꯔꯣꯏꯗꯣꯏꯅꯦꯕ ꯑꯩꯈꯣꯏꯕꯥꯅꯤꯁꯤꯀꯣ ꯍꯥꯏꯕꯗꯤ ꯃꯤ ꯃꯌꯥꯝꯅ ꯊꯑꯣꯏꯅ ꯃꯨꯟꯅꯕꯗꯨ ꯐꯪꯗ꯭ꯔꯒ ꯇꯞꯅꯒ ꯆꯥ ꯇꯟꯖꯥ ꯌꯦꯡꯉꯒ ꯆꯪꯁꯤꯜꯂꯒ ꯑꯩꯅ ꯂꯧꯗꯣꯏꯅꯦ ꯑꯩꯈꯣꯏꯆꯦ ꯏꯕꯥꯅꯤ ꯊꯝꯕꯥꯜꯅꯤ ꯈꯪꯗꯦ ꯅꯥꯁꯄꯇꯤꯅꯤ ꯈꯪꯗꯦ ꯑꯩꯅꯣꯅꯤ ꯈꯪꯗꯦ ꯃ ꯑꯃꯃꯝꯗ ꯄꯤꯕꯤꯗꯣꯏꯅꯦꯕꯀꯣ ꯑꯗꯣ ꯌꯥꯝ ꯅꯨꯡꯁꯤꯕ ꯋꯥꯅꯤꯗꯤ ꯃꯇꯝꯗꯣ
ꯍꯣꯏ ꯑꯗꯨꯅꯦ ꯀꯥꯡ ꯆꯤꯡꯊꯣꯛꯄꯒ ꯑꯗꯣ ꯑ ꯉꯥꯏꯍꯥꯛꯇꯪ ꯊꯑꯣꯏꯅꯆꯤꯡꯕꯗꯤ ꯀꯩꯁꯨ ꯉꯝꯕ ꯅꯠꯇꯦꯀꯣ ꯑꯗꯨꯝ ꯑꯗꯨꯏꯁꯨ ꯑꯗꯨꯝ ꯃꯌꯥꯝꯒꯤ ꯕꯤꯠꯇ ꯀꯩ ꯍꯥꯏꯅꯤ ꯀꯣꯏꯆꯦꯟ ꯆꯦꯜꯂꯒꯅꯦ ꯃꯇꯠ ꯈꯔ ꯑꯃꯨꯛ ꯆꯤꯡꯉ ꯑꯗꯨꯅ ꯍꯦꯛꯇ ꯍꯧꯕꯗꯩ ꯂꯣꯏꯕꯐꯧ ꯌꯥꯎꯔꯕ꯭ꯔꯥꯁꯨ ꯅꯠꯇꯕ ꯊꯥꯏꯅꯗꯤ ꯌꯥꯝ ꯁꯥꯡꯅ ꯁꯥꯡꯅꯁꯨ ꯆꯤꯡꯅꯔꯝꯃꯤꯗꯅꯀꯣ ꯍꯧꯖꯤꯛꯀꯥꯟꯒꯤ ꯃꯃꯤꯡꯒꯤ ꯑꯣꯏꯅ ꯑꯗꯨꯝ ꯍꯥꯏꯗꯤ ꯃꯇꯤꯛ ꯃꯇꯤꯛꯇ ꯆꯤꯡꯉꯒ ꯂꯣꯏꯁꯤꯟꯕꯗꯧꯅ ꯇꯧꯔꯦꯕ ꯑꯩꯈꯣꯏ ꯁ꯭ꯋꯥꯏꯒꯤ ꯑꯣꯏꯅꯗꯤ ꯍꯣꯏ ꯑꯗꯨꯕꯨꯗꯤ ꯂꯥꯡ ꯀꯩꯀꯥ ꯁꯨꯝ ꯂꯩꯈꯤꯕ ꯑꯗꯨꯅ ꯁ ꯑꯣꯏꯔꯝꯕꯗꯤ ꯌꯥꯏ ꯏꯔꯥꯡ ꯁꯨꯝ ꯊꯣꯛꯄꯗꯨꯒꯤ ꯑꯗꯣ ꯈꯪꯗꯦ ꯍꯟꯗꯛꯄꯨꯗꯤ ꯑꯃꯨꯛ ꯁꯥꯡꯅ ꯆꯤꯡꯅꯔꯛꯄꯁꯨ ꯌꯥꯏ ꯑꯗꯣ ꯊꯥꯏꯅ ꯑꯉꯥꯡ ꯑꯣꯏꯔꯤꯉꯩꯗꯅ ꯍꯦꯟꯅ ꯁꯥꯡꯅ ꯆꯤꯡꯕꯗꯣ ꯑꯩꯈꯣꯏꯁꯤꯒꯤ ꯌꯨꯝꯐ ꯌꯧꯔꯛꯑꯝꯃꯤ ꯀꯩꯅꯣ ꯑꯝꯕ ꯑꯃꯣꯟꯗꯒꯤ ꯆꯤꯡꯉꯛꯄꯁꯤꯅꯅꯦ ꯑꯩꯈꯣꯏ ꯂꯩꯀꯥꯏꯁꯤꯦ ꯁꯨꯝ ꯂꯣꯏ ꯐꯥꯎꯔꯒ ꯆꯠꯂꯒ ꯑꯗꯨꯝ ꯃꯤꯅ ꯀꯠ ꯆꯠꯅꯤꯡꯕ ꯃꯁꯥ ꯃꯁꯥꯅ ꯄꯤꯅꯤꯡꯕ ꯅꯤꯅꯤꯡꯕꯕꯨꯔ ꯑꯗꯨꯝ ꯅꯤꯖꯅꯍꯧꯋꯤꯗꯅꯀꯣ ꯑꯗꯨꯃꯥꯏꯅ ꯇꯧꯔꯝꯕꯅꯦ ꯑꯗꯣ ꯍꯧꯖꯤꯛꯀꯥꯟꯗꯤ ꯑꯗꯨꯃꯥꯏꯅ ꯌꯥꯝ ꯁꯥꯡꯅ ꯆꯤꯡꯕ ꯈꯣꯠꯄꯗꯨꯗꯤ ꯎꯗꯕ ꯀꯨꯏꯔꯦ
ꯍꯣꯏ ꯐꯔꯦ ꯋꯥꯁꯨ ꯅꯨꯡꯉꯥꯏꯔꯦ ꯑꯩꯁꯤꯗ ꯀꯨꯝꯃꯒꯀꯣ ꯑꯗꯩ ꯏꯔꯨꯖꯊꯣꯛꯄ ꯈꯣꯠꯄ ꯇꯧꯔꯨꯒꯒ ꯊꯝꯃꯒꯦꯀꯣ ꯑꯗꯨꯗꯤ
ꯅꯪ ꯄꯤꯔꯝꯃꯤꯁꯤ ꯀꯩꯒꯤꯅꯣ ꯍꯥꯏꯅꯣ ꯎꯝ